ꯇꯥꯕ꯭ꯔꯣ
ꯇꯥꯏ ꯑꯩ ꯑꯩ ꯒ꯭ꯌꯥꯟ ꯇꯥꯈ꯭ꯔꯦ ꯒ꯭ꯌꯥꯟ ꯇꯥꯈ꯭ꯔꯦ
ꯑ ꯑ ꯐꯔꯦ ꯑꯗꯨ ꯑꯩꯗꯤ ꯆꯥꯛ ꯆꯥꯔꯦ ꯆꯥꯛ ꯂꯥꯝꯕꯒꯤ ꯉꯁꯤ ꯕꯣꯜ ꯌꯦꯡꯕꯀꯣ ꯑꯌꯨꯛꯇ ꯑꯗꯨꯒꯤ ꯉꯟꯅ ꯍꯧꯒꯠꯂꯒ ꯉꯟꯅ ꯆꯥꯛ ꯆꯥꯏꯑꯗꯅ ꯉꯔꯥꯡꯁꯨꯦꯕꯣꯜ ꯍꯥꯏꯕꯒꯤ ꯇꯨꯝꯗꯕꯤꯗ ꯑꯗꯨꯝ ꯕꯣꯜ ꯑꯌꯨꯛꯁꯨ ꯌꯦꯡꯕ
ꯑꯥ
ꯑꯗꯨꯒ ꯉꯁꯤꯗꯤ ꯆꯥꯛ ꯈꯔ ꯉꯥꯟꯟꯅ ꯆꯠꯂꯨ ꯆꯥꯔꯣꯔꯒ
ꯎꯝ
ꯍꯌꯦꯡꯗꯣ ꯌꯦꯡꯁꯦꯔꯥꯅ ꯆꯥꯎꯕꯅꯤ
ꯑꯩꯗꯤ ꯑꯩꯗꯤ ꯕꯣꯜꯗꯤ ꯇꯣꯏꯅꯗꯤ ꯌꯦꯡꯗꯦ ꯑꯗꯨꯕꯨ ꯑꯩꯅ ꯑꯩꯅ ꯄꯥꯝꯕꯗꯣ ꯃꯦꯁꯤꯗꯣ
ꯎꯝ ꯎꯝ
ꯊꯣꯛꯄ ꯃꯇꯝꯗ ꯈꯔꯒ ꯌꯦꯡꯉꯦ
ꯌꯦꯡꯉꯣ ꯅꯨꯡꯉꯥꯏꯕꯅꯦꯕꯧꯁꯨ
ꯃꯦ ꯑꯇꯣꯞꯄꯁꯨ ꯐ꯭ꯔꯥꯟꯁꯇꯣ ꯌꯦꯡꯅꯤꯡꯉꯤꯅꯦꯍꯦ ꯑꯩꯗꯣ ꯐ꯭ꯔꯥꯟꯁ
ꯄ꯭ꯔꯥꯟꯁ ꯑꯥ ꯉꯔꯥꯡ ꯌꯦꯡꯉꯦꯅ ꯅꯨꯡꯉꯥꯏꯇ ꯌꯦꯡꯕ
ꯑꯣ ꯁꯤꯈ꯭ꯔꯕ꯭ꯔꯥ
ꯎꯝ ꯅ ꯅꯣ ꯑ
ꯁꯨꯣ ꯑꯐ ꯆꯪꯒ꯭ꯔ ꯑꯣ ꯅ ꯅ ꯅꯣꯔꯋꯦꯀ ꯀꯁꯅ ꯑꯕ ꯃꯥ ꯍꯥꯂꯀꯣ
ꯑ ꯅꯣꯣꯔꯋꯦꯒ ꯆ ꯅꯣꯔꯋꯦ
ꯣ ꯣꯜꯗꯤ ꯀꯌꯥ ꯀꯌꯥ ꯑꯣꯏꯕꯦꯔ ꯆꯂ
ꯉꯔꯥꯡꯗꯤ ꯒꯣꯜ ꯃꯔꯤꯔ ꯈꯪꯗꯦ ꯐ꯭ꯔꯥꯟꯁ ꯃꯔꯤ ꯑꯗꯨꯒ ꯅꯕꯩꯗꯤ ꯑꯃꯅ ꯑꯩ ꯀꯥꯎꯔꯤꯦꯗ
ꯑ ꯐ꯭ꯔꯥꯟꯁꯅ ꯌꯥꯕꯣ ꯃꯥꯒ ꯍꯥꯏ
ꯎꯝ ꯐ꯭ꯔꯥꯟꯁ ꯉꯔꯥꯟꯗꯤꯀꯣ ꯑ ꯅꯣꯔꯋꯦ ꯗ ꯁꯁꯦ ꯇ ꯗ ꯂꯥꯛꯕ ꯃꯤꯁꯤꯡꯗꯣ ꯆꯪꯕ ꯑꯗꯨꯒꯤ ꯍꯍꯟꯈꯣꯏ ꯃꯣꯏ ꯁꯅꯥꯗꯦ
ꯑꯣ ꯑꯗꯨ ꯌꯦꯡꯅꯤꯡꯕꯅꯤꯅꯦꯅ ꯃꯤ
ꯎꯝ ꯎꯝ ꯑꯍꯣꯏ
ꯃꯥꯒꯤ ꯏꯟꯁꯇꯥꯒ꯭ꯔꯥꯝꯗ ꯃꯤꯝꯁ ꯌꯥꯝ ꯊꯣꯛꯑꯦꯅ
ꯎꯝ ꯊꯣꯛꯄ ꯊꯣꯛꯄꯅꯦ ꯋꯥꯡꯁꯨ ꯋꯥꯡꯉꯦ ꯋꯥꯡꯉꯔꯒ ꯃꯆꯥꯗꯣ ꯌꯥꯝ ꯄꯥꯔꯒ
ꯎꯝ ꯑꯗꯨ ꯑꯉꯥꯡꯁꯨ ꯑꯣꯏꯕꯤꯕ ꯃꯥꯜꯂꯦ ꯃꯗꯨꯀꯣ
ꯎꯝ ꯈꯔꯉꯥꯡꯉꯣꯏꯕ ꯃꯥꯂꯦ
ꯎꯝ ꯑꯩꯈꯣꯏ ꯃꯅꯥꯛꯇꯗꯗꯤ ꯍꯨꯏ ꯍꯨꯏ ꯃꯤ ꯍꯦꯟꯅ ꯍꯨꯏꯅꯕ ꯄꯣꯖꯤꯁꯟ ꯌꯥꯝꯒ ꯇꯧꯔ ꯍꯨꯏ ꯈꯣꯡꯔꯤꯕꯁꯦ
ꯑꯣ ꯍꯨꯏ ꯌꯥꯝꯕ꯭ꯔꯥ ꯅꯣꯏ ꯅꯣꯏꯁꯨ ꯍꯨꯏ ꯂꯩꯕ꯭ꯔꯥ ꯅꯣꯏꯒꯤ ꯌꯨꯝꯇ
ꯑꯩꯈꯣꯏ ꯑꯩꯈꯣꯏ ꯌꯨꯝꯗ ꯑꯅꯤ ꯂꯩꯌꯦꯀꯣ
ꯎꯝ
ꯑꯗꯣ ꯑꯩꯈꯣꯏ ꯌꯨꯝꯁꯦ ꯅꯛꯅ ꯂꯩꯕꯁꯤꯁꯨ ꯍꯨꯏ ꯂꯩꯌꯦ ꯑꯅꯤ ꯂꯩꯌꯦ ꯑꯃꯨꯛ ꯑꯃꯔꯣꯝꯁꯨ ꯑꯅꯤ ꯂꯩꯌꯦ ꯑꯗꯨꯒ ꯑꯩꯈꯣꯏ ꯌꯨꯝ ꯃꯃꯥꯡꯃꯛ ꯇꯁꯨ ꯍꯨꯏ ꯑꯍꯨꯝ ꯂꯩ
ꯍꯨꯏ ꯃꯗꯤꯗꯤ
ꯑꯩꯈꯣꯏ ꯁꯤꯤ ꯌꯥꯝꯈ꯭ꯔꯦ
ꯇꯂ
ꯎꯝ
ꯅꯍꯥꯟ ꯑꯩꯈꯣꯏꯒꯤ ꯕꯨꯠꯇꯣ ꯌꯦꯡꯂꯒ ꯅꯨꯡꯁꯤꯕ ꯐꯥꯎꯋꯦ
ꯎꯝ
ꯑꯩꯈꯣꯏ ꯍꯦꯛ ꯆꯪꯕ ꯀꯥꯟꯗꯀꯣ ꯑꯈꯣꯏꯒꯤ ꯐꯣꯇꯣ ꯒ꯭ꯔꯨꯞ ꯐꯣꯇꯣꯁꯤꯡꯗꯣ ꯌꯦꯡꯉꯒ ꯑꯁ ꯅꯨꯡꯁꯤ
ꯅꯨꯡꯁꯤꯌꯦ ꯑꯩꯗꯤ ꯅꯪꯒ ꯍꯦꯛ ꯍꯦꯛ ꯂꯩꯅꯕ ꯁꯤꯁꯇꯔ ꯑꯃꯗꯣ ꯅꯨꯡꯁꯤꯅꯦ ꯋꯥꯟꯗ ꯎꯝ ꯑꯗꯨ ꯀꯗꯥꯏ ꯌꯧ ꯄꯨꯈ꯭ꯔꯕ ꯀꯣ ꯃꯥꯁꯨ
ꯁꯤꯗ ꯂꯥꯛꯑꯦ
ꯎꯝ ꯄꯨꯟꯕ꯭ꯔꯥ ꯅꯣꯏ
ꯄꯨꯟꯗꯤ ꯄꯨꯟꯗꯦꯀꯣ ꯑꯗꯣꯢꯁꯨ ꯂꯩꯕꯅꯤ
ꯎꯝ
ꯌꯥꯝ ꯐꯕꯅꯦ ꯃꯤ
ꯀꯧꯗ꯭ꯔꯦꯅ ꯑꯥ
ꯎꯝ ꯑꯗꯨ ꯅꯣꯛꯔꯀ ꯌꯦ ꯃꯤꯒꯥ ꯌꯥꯝꯅ ꯀꯔꯤ ꯍꯥꯏꯒꯗ꯭ꯔꯥ ꯍꯣꯢ ꯑꯩꯈꯣꯏꯕꯨ ꯌꯥꯝ ꯅꯨꯡꯁꯤ ꯅꯨꯡꯁꯤꯅ ꯇꯧꯕꯤꯕꯗꯣ
ꯍꯣꯏ
ꯃꯣꯏꯒꯤ ꯃꯈꯥꯅꯤ ꯍꯥꯏꯕ ꯑꯗꯨꯒꯤ ꯋꯥꯈꯜꯗꯨ ꯂꯩꯇꯦꯕ ꯑꯈꯣꯏꯗꯒꯤ ꯑꯍꯥꯟ ꯑꯣꯏꯌꯦ ꯗꯅꯥ ꯑꯗꯨꯑꯣꯢꯔꯁꯨ ꯑꯗꯨꯒꯤ ꯋꯥꯈꯜ ꯂꯩꯇꯕꯗꯣ ꯑꯗꯨꯝ ꯅꯨꯡꯁꯤꯅꯥꯅ ꯇꯧꯕꯤꯕ
ꯎꯝ ꯉꯁꯥꯏ ꯉꯁꯥꯏ ꯎꯝ ꯑꯩꯈꯣꯏ ꯎꯝ ꯑꯈꯣꯢꯗꯨ ꯍꯣꯁꯇꯦꯜꯗꯒꯤ ꯃꯔꯨꯞ ꯈꯣꯏꯗꯤ ꯐꯥꯎꯅꯗ꯭ꯔꯕ꯭ꯔꯣ ꯀꯅꯥ ꯀꯅꯥꯒꯨꯝꯕꯗꯤ ꯑꯗꯨꯝ ꯇꯁ
ꯑꯗꯨꯝꯗꯤ ꯑꯩꯗꯤ ꯐꯥꯎꯅꯥꯏꯌꯦ ꯃꯤꯌꯥꯝ ꯍꯥꯏꯕꯗꯤ ꯃꯤ ꯃꯤ ꯎꯝ ꯃꯤꯌꯥꯝ ꯑꯗꯨꯝ ꯐꯧꯅꯥꯏꯗ ꯑꯈꯣꯏꯗꯤ
ꯎꯝ ꯑꯩꯗꯤ ꯐꯣꯟꯗꯤ ꯉꯥꯡꯉꯗꯤ ꯑꯗꯨꯝ ꯎꯝ ꯏꯁꯇꯦꯇꯁ ꯒꯨꯨꯝꯕꯗꯤ ꯗꯨꯝ ꯔꯦꯗꯤ ꯇꯧꯅꯕ ꯃꯥꯔꯛ ꯃꯥꯔꯛ ꯔꯤꯄ꯭ꯂꯥꯏ ꯇꯧꯅꯕꯅ
ꯗꯨꯅꯤꯗ ꯅ ꯑ ꯔꯤꯌꯨꯅꯤꯌꯟ ꯇꯧꯁꯤꯅ ꯑꯈꯣꯏ ꯊꯧꯔꯥꯡ ꯊꯧꯔꯥꯡ ꯇꯥꯎꯕꯅꯦ ꯑꯈꯣꯏ ꯃꯌꯥꯝ
ꯑꯣ ꯌꯥꯏꯑꯦ
ꯆꯍꯤ ꯑꯅꯤ ꯑꯍꯨꯝ ꯂꯣꯏꯔꯦ ꯀꯟꯅꯀꯣ ꯇꯧꯁꯦꯅ
ꯑꯁ ꯀꯅꯥ ꯀꯅꯥꯈꯣꯏꯗꯤ ꯃꯤ ꯄꯨꯔꯥ ꯑꯣꯏꯔꯦ ꯂꯥꯛꯀꯅꯤ ꯅꯪ ꯁꯤꯐꯥꯏ ꯑꯣꯏꯔꯦ ꯂꯩꯒꯅꯤꯀꯣ
ꯍꯣꯏ ꯄꯨꯔꯛꯑꯒꯦ ꯁꯤꯚꯥꯏ ꯄꯨꯔꯥ ꯀꯥ ꯀꯣ ꯍꯣꯢ ꯄꯨꯔꯀꯦ ꯎꯝ ꯌꯥꯝ ꯅꯨꯡꯁꯤꯌꯦ ꯑꯈꯣꯢꯗꯣ
ꯍꯣꯏ
ꯍꯤꯝ
ꯑꯈꯣꯏ ꯑꯈꯣꯏꯅ ꯂꯩꯔꯝꯕꯗꯣ ꯀꯃꯥꯏꯅ ꯇꯧꯔ ꯂꯩꯕ꯭ꯔꯥ ꯀꯣ ꯍꯧꯖꯤꯛꯀꯥꯟꯗꯣ
ꯐꯔꯦ
ꯂꯣꯏꯅ ꯆꯦꯟꯖ ꯇꯧꯈ꯭ꯔꯕ꯭ꯔ ꯀꯣ ꯀꯃꯥꯏꯅ ꯇꯧꯔꯕ꯭ꯔꯥ ꯍꯥꯏꯅ ꯑꯗꯨꯝ ꯀ꯭ꯌꯔꯤꯁ ꯑꯣꯏꯕ ꯃꯜ ꯆꯪꯒꯦꯗꯧꯋꯦ ꯍꯧꯖꯤꯛ ꯗꯤꯁ ꯌꯔ
ꯅꯪꯗꯤ ꯀꯔꯝ ꯀꯥꯟꯗ ꯆꯠꯀꯦ ꯍꯥꯏꯕꯅꯣ ꯅꯣꯏ ꯀꯦꯆꯤꯆꯦꯈꯣꯏꯗ
ꯂꯩꯈꯤꯅꯤꯗ ꯃꯦꯛꯁꯤꯃꯝ ꯐꯥꯎꯕ ꯂꯩꯈꯤꯕ ꯌꯥꯏ
ꯐꯖꯅ ꯆꯔ ꯆꯠꯂꯀꯅꯤ
ꯔꯤꯌꯨꯅꯤꯌꯟ ꯇꯧꯕ ꯀꯥꯟꯗ ꯅꯪꯅꯤꯡꯉꯥꯏ ꯂꯥꯛꯀꯦ ꯀꯥꯏꯅ
ꯍꯣꯏ ꯃꯣꯏ ꯄꯨ ꯄꯨꯨꯂ ꯇꯥꯎꯒ ꯗꯕꯅꯤ
ꯎꯝ ꯑꯩꯈꯣꯏꯗꯤ ꯍꯨꯖꯤꯛ ꯏꯃꯥ ꯏꯄꯥ ꯑꯈꯣꯏ ꯑꯍꯨꯝꯇꯃꯛ ꯑꯣ ꯏꯃꯥ ꯏꯄꯥ ꯂꯩꯌꯦ ꯑꯩꯈꯣꯏꯍꯨꯝ
ꯅꯣꯡ ꯌꯥꯝ ꯆꯨꯕ꯭ꯔꯅꯦ ꯅꯣꯏꯒꯤ ꯈꯨꯟꯗ
ꯑꯈꯣꯏ ꯈꯨꯟꯗ ꯍꯣꯏ ꯍꯧꯖꯤꯛꯀꯥꯟ ꯆꯨꯋꯦ ꯑꯗꯨꯒꯤ ꯇꯨꯂꯨꯗ ꯏꯁꯤꯡ ꯆꯤꯡꯉꯦꯕꯀꯣ
ꯎꯝ
ꯑꯗꯨ ꯏꯁꯤꯡ ꯃꯣꯠꯂꯦ ꯑꯗꯨꯒꯤ ꯔꯤꯋꯔ ꯔꯦꯟ ꯍꯥꯔꯚꯦꯁꯇꯤꯡ ꯇꯧꯔꯒ ꯂꯩꯌꯦ
ꯑꯣ ꯑꯗꯨꯅ ꯐꯥꯢ ꯅꯪ ꯎꯝ ꯍꯥꯏꯕꯗꯤ ꯑꯗꯨ ꯁꯤꯖꯤꯟꯅꯕ ꯁꯔꯨꯛꯇꯨꯗꯤ ꯀꯣ
ꯍꯣꯏ ꯇꯨꯔꯦꯟꯒꯤ ꯏꯁꯤꯡꯗꯨ ꯍꯦꯛ ꯁꯤꯖꯤꯟꯅꯕ ꯈꯣꯡ ꯄꯥꯠꯈ꯭ꯔꯦ
ꯃꯣꯏ ꯌꯥꯝ ꯃꯣꯠꯂꯗꯤ ꯑꯩꯈꯣꯏꯒꯤ ꯏꯁꯥꯁꯨ ꯌꯥꯔꯔꯣꯏꯕ ꯑꯗꯨꯒꯤ
ꯎꯝ ꯇꯨꯔꯦꯟꯒꯤ ꯏꯁꯤꯡꯅ ꯅꯨꯡꯉꯥꯏꯗꯤ ꯅꯨꯡꯉꯥꯏꯕ ꯑꯗꯨꯕꯨ ꯅꯣꯡꯒꯤ ꯏꯁꯤꯡꯅꯀꯣ ꯑꯃꯨꯛꯀ ꯁꯥꯄꯣꯟꯒ ꯇꯧꯕ ꯀꯥꯟꯗ ꯅꯥꯟꯕꯗꯣ
ꯑꯣ ꯍꯣꯏ ꯍꯣꯏ ꯇꯥꯎꯕꯅꯤ ꯌꯥꯝꯃ ꯑꯩꯈꯣꯏꯒꯤ ꯑꯩꯈꯣꯏꯒꯤ ꯈꯨꯨꯟꯗꯁꯨ ꯁꯨꯃꯥꯏꯅ ꯀꯣ ꯇꯧꯋꯦ ꯏꯁꯤꯡꯗꯤ ꯐꯥꯕ꯭ꯔ ꯅꯣꯏ ꯈꯨꯟꯗ
ꯍꯣꯏ ꯏꯁꯤꯡꯗꯤ ꯅꯨꯡꯉꯥꯏꯌꯦ
ꯎꯝ
ꯍꯥꯏꯕꯗꯤ ꯂꯥꯏ ꯋꯥꯠꯄꯒꯨꯝꯕ ꯂꯩꯇꯦꯕ ꯂꯧ ꯃꯤ ꯃꯤꯗꯒꯤ ꯂꯩꯔꯒ ꯇꯧꯕꯗꯣ
ꯎꯝ
ꯇꯧꯗꯦ ꯑꯁꯤ ꯅꯛꯅ ꯂꯩꯕꯒꯤꯀꯣ
ꯎꯝ ꯅꯨꯡꯉꯥꯏꯌꯦꯗꯅ ꯑꯗꯨꯗꯤ
ꯎꯝ
ꯏꯁꯤꯡ ꯏꯁꯤꯡ ꯐꯕ ꯃꯐꯝꯗꯨꯅ ꯍꯦꯛ ꯅꯨꯡꯉꯥꯏꯕ ꯇ ꯏꯁꯤꯡ ꯅꯨꯡꯉꯥꯏꯇꯗꯤ ꯑꯗꯨꯝ ꯅꯨꯡꯉꯥꯏꯇꯦꯗꯅ
ꯍꯣꯏ ꯏꯁꯤꯡ ꯅꯨꯡꯉꯥꯏꯌꯦ ꯇ꯭ꯔꯥꯟꯁꯄꯣꯔꯇꯦꯁꯟ ꯅꯨꯡꯉꯥꯏꯌꯦ ꯑꯗꯨꯒꯤꯅꯦ
ꯅꯪꯅ ꯂꯩꯕꯗꯤ
ꯂꯩꯕꯗꯤ ꯏꯈꯨꯟꯗ ꯂꯩꯕꯒꯤ ꯌꯥꯝ ꯀꯨꯏꯌꯦꯗꯅ ꯑꯗꯨꯗꯤ ꯍꯣꯏ
ꯑꯗꯤ ꯀꯥꯏꯗ ꯂꯩꯕ꯭ꯔꯥ ꯅꯪ
ꯎꯝ ꯉꯍꯥꯛꯇꯪ ꯂꯣꯠꯂꯨꯕꯅꯤ ꯒꯥꯏꯅ
ꯎꯝ ꯑꯩꯗꯤ ꯅꯪ ꯃꯄꯥꯟ ꯊꯣꯛꯄ꯭ꯔꯅ ꯈꯟꯕꯅꯦ ꯑꯗꯨꯒ ꯃꯔꯛ ꯃꯔꯛꯇ ꯏꯁꯇꯦꯇꯁꯇꯤ ꯎꯗꯤ ꯎꯕ ꯀꯣ
ꯎꯝ
ꯃꯥꯏꯗꯤ ꯔꯤꯒꯨꯂꯔ ꯑꯣꯏꯕ꯭ꯔꯣ ꯑꯗꯨꯝ ꯂꯥꯛꯄ꯭ꯔꯣ
ꯇꯤ ꯂꯥꯛꯑꯦ
ꯑꯣ
ꯄ꯭ꯔꯤꯄꯦꯗ ꯑꯣꯏꯕꯅꯤꯅꯀꯣ
ꯎꯝ
ꯑꯗꯨ ꯃꯨꯠꯄ ꯃꯇꯝꯁꯨ ꯂꯩꯌꯦ ꯑꯗꯨꯝ ꯁꯦꯝꯕ ꯃꯇꯝꯈꯣꯏ ꯂꯩꯌꯦꯅ
ꯎꯝ ꯅꯣꯡ ꯇꯥꯔꯀꯥꯟꯗꯗꯤ
ꯗ ꯌꯥꯝ ꯀꯜꯂꯗꯤꯀꯣ ꯃꯨꯠꯂꯦ
ꯗꯤ ꯅꯨꯡꯉꯥꯏꯅꯤꯗꯅ꯫
ꯎꯝ ꯂꯥꯛꯇꯕ ꯃꯇꯝꯗꯤ ꯑꯟꯇꯤꯈꯣꯏ ꯌꯨꯝꯗ ꯆꯦꯜꯠꯂꯒ ꯐꯣꯟ ꯆꯥꯔꯖ ꯇꯧꯕ꯫
ꯑꯗꯨꯗꯤ ꯈꯨꯟ ꯈꯨꯟꯗ ꯂꯥꯏꯕꯗꯤ ꯁꯨꯃꯥꯏꯅ ꯑꯗꯨꯒꯨꯝꯕ ꯑꯦꯛꯁꯄꯤꯔꯤꯌꯦꯟꯁ ꯇꯥꯎꯔꯅꯤ꯫ ꯈꯪꯑꯅꯤ ꯋꯥꯕꯗꯣ꯫
ꯑꯁ ꯃꯥꯏꯒ ꯅꯣꯏꯔꯛꯈ꯭ꯔꯦꯗꯒ ꯌꯨꯝꯗ ꯂꯩꯔꯒ꯫
ꯅꯣꯏꯗꯤ ꯐꯥꯌꯦꯗꯅ ꯅꯣꯏꯗꯨꯅ꯫
ꯅꯣꯏꯕꯁꯤ ꯋꯥꯕꯒꯨꯝꯗꯧꯕ꯫
ꯌꯥꯝ ꯅꯣꯏꯔꯗꯤ ꯋꯥꯅꯤ ꯍꯥꯏꯕꯗꯤ ꯑꯩꯈꯣꯏ ꯊꯕꯛꯒꯨꯝꯕ ꯁꯨꯅꯤꯡꯗꯕꯀꯣ ꯍꯧꯀꯠꯅꯤꯡꯗꯕ ꯑꯗꯨꯝ ꯇꯨꯝ ꯇꯨ ꯑꯇꯨ ꯑꯁꯨꯝ ꯇꯨꯝ ꯇꯨꯝꯅꯤꯡꯕꯗꯣ ꯑꯗꯨꯗꫭ ꯐꯥꯎꯅꯤ ꯍꯣꯏ꯫
ꯂꯦ ꯅꯣꯏꯗꯤ ꯍꯧꯖꯤꯛꯀꯥꯟ ꯀ꯭ꯔꯤ ꯀ꯭ꯔꯤ ꯑꯦꯟꯁꯥꯡ ꯆꯥꯕ꯭ꯔꯣ ꯇꫭꯏꯅ꯫
ꯎꯝ ꯈꯪꯗꯦꯗ ꯆꯪꯒꯨꯝꯒꯨꯝꯕꯥ ꯑ ꯑꯗꯣ ꯈꯥꯃꯦꯟꯁꯤꯟ ꯈꯪꯗꯦꯗ ꯑꯗꯨꯝ ꯌꯥꯝ ꯏꯟꯖꯥꯡꯗꯤ ꯃꯌꯥꯝ ꯂꯥꯛꯑꯦ꯫
ꯑꯣ ꯅꯣꯏ ꯏꯃꯥꯈꫭꯏꯗꯤ ꯑꯗꯨꯝ ꯄꯤꯔꯛꯄ꯭ꯔꯥ ꯈꯨꯟꯗꯒꯤ꯫
ꯎꯝ ꯄꯤꯔꯛꯇꯦ ꯑꯁꯤꯗ ꯑꯩꯈꯣꯏ ꯂꯥꯏꯔꯒ ꯆꯥꯕꯅꯦ꯫
ꯑꫭꯡ
ꯂꯥꯔꯀꯥꯟꯗ ꯃꯔ꯭ꯛ ꯃꯔ꯭ꯛꯇ ꯑꯗꯨꯝ ꯄꯨꯔꯛꯑꯦ ꯑꯗꯨꯅꯤ꯫
ꯎꯝ ꯃꯔꯛ ꯃꯔꯛꯇꯗꯤ ꯌꯨꯝ ꯍꯟꯅꯤꯡꯕ ꯂꯥꯛꯇ꯭ꯔꯣ ꯋꯥꯈꯟꯗ꯫
ꯎꯝ ꯍꯪꯪꯂꯦ ꯑꯗꯨꯝ ꯂꯥꯏꯕ ꯅꯨꯡꯉꯥꯏꯌꯦꯗ ꯁꯤꯗ꯫
ꯎꯝ
ꯑꯗꯨ ꯑꯗꯨꯒꯤ ꯃꯇꯥꯡꯁꯨ ꯂꯥꯏꯌꯦ ꯗꯨꯑꯣꯏꯔꯁꯨ ꯎꯝ ꯑꯗꯨꯝ ꯂꯥꯏꯕ ꯅꯨꯡꯉꯥꯏꯕꯒꯤ
ꯎꯝ
ꯑꯩꯅ ꯕꯣꯜ ꯇꯨ ꯇꯨꯝꯗꯕꯤꯗ ꯌꯦꯡꯔꯨꯕꯒꯤ ꯀꯣ ꯗꯥꯔꯛ ꯁꯔꯀꯜ ꯃꯌꯥꯝ ꯊꯣꯛꯑꯦ꯫
ꯑꯩ ꯑꯗꯨꯝ ꯗꯥꯔꯛ ꯁꯔꯀꯜꯗꯤ ꯅꯪ ꯑꯗꯨꯝ ꯎꯋꯦ꯫
ꯍꯦꯛ ꯑꯗꯨꯃꯥꯏꯅ ꯅꯨꯃꯤꯠ ꯈꯛꯇ ꯁꯨꯃꯥꯏꯅꯀꯣ ꯇꯥꯎꯔꯁꯨ ꯅꯨꯃꯤꯠꯈꯛꯇ ꯑꯣꯏꯔꯁꯨ ꯁꯨ
ꯗꯨ ꯌꯥꯝ ꯎꯕꯗꯤ ꯅꯠꯇꯦ ꯑꯗꯨꯕꯨ ꯅꯪ ꯍꯧꯖꯤꯛꯀꯥꯟ ꯇꯨꯝꯗꯦ ꯍꯥꯏꯕ ꯍꯦꯟꯅ ꯎꯔꯝꯈ꯭ꯔꯅꯤ꯫
ꯎꯝ ꯑꯗꯨꯒꯤꯗꯤ ꯌꯥꯝ ꯃꯨ ꯍꯟꯕꯗꯣ꯫
ꯎꯝ ꯃꯨꯍꯟꯂꫭ ꯈꯔ ꯄꯟꯗꯥ ꯄꯟꯗꯥꯒꯤ ꯏꯁꯇꯦꯖ ꯌꯧꯅꯤꯡꯉꯥꯏ꯫
ꯍꯣꯏ ꯐꯔꯦꯀꯣ ꯑꯗꯨꯝ ꯄꯥꯎ ꯐꯥꯎꯅꯥꯔꯁꯦ꯫
ꯍꯣꯏ ꯍꯣꯏ ꯍꯣꯏ꯫
ꯎꯝ